ꯇꯥꯕ꯭ꯔꯣ ꯑꯁ ꯃꯊꯟ ꯇꯠꯈꯤ ꯂꯩꯔꯝꯃꯦꯅꯦ ꯀꯣꯜ ꯋꯥꯔꯤ ꯁꯥꯟꯅꯔꯒ
ꯍꯣꯏꯅꯦ ꯑꯗꯨꯗꯤꯅꯦ ꯅꯦꯠꯋꯥꯛ ꯌꯥꯗꯕꯒꯤꯅꯤ
ꯎꯝ
ꯅꯦꯠꯋꯥꯛ ꯌꯥꯗꯕ
ꯑꯗꯨꯅꯦ ꯈꯪꯗꯦꯗꯥ ꯋꯥꯔꯦꯗꯥ ꯍꯧꯖꯤꯛ ꯂꯩꯁꯦ
ꯍꯧꯖꯤꯛꯀ ꯒ꯭ꯌꯥꯟꯒ ꯇꯥꯗꯦ ꯇꯧꯏꯕꯁ ꯋꯥꯏ ꯋꯥꯏ ꯋꯥꯏ ꯋꯥꯏ ꯎꯝ ꯁꯥ ꯑꯗ꯭ꯋꯥꯏ ꯌꯥꯝ ꯁꯥꯕ꯭ꯔ
ꯎꯝ ꯍꯧꯖꯤꯛꯀꯤꯗꯣ ꯇꯧꯔꯛꯀꯅꯤꯀꯣ
ꯍꯥꯥ
ꯍꯧꯖꯤꯛꯀꯤꯗꯣ ꯇꯧꯔꯛꯀꯅꯤ ꯑꯃꯨꯛ
ꯍꯣꯏ
ꯑꯗꯣ ꯅꯣꯡ ꯅꯣꯡꯒ ꯇꯥꯗ꯭ꯔꯣ ꯍꯧꯖꯤꯛꯀꯥꯟꯁꯤꯕꯨ ꯑꯗꯣꯝꯗ
ꯁ꯭ꯋꯥꯏꯗ ꯅꯣꯡꯁꯤ ꯍꯧꯖꯤꯛꯇꯤ ꯉꯁꯥꯏ ꯑꯌꯨꯛꯇ ꯇꯥꯔꯝꯃꯦ ꯑꯃꯨꯛꯇꯪ
ꯎꯝ
ꯑꯗ ꯍꯧꯖꯤꯛ ꯅꯨꯁꯥ ꯁꯥꯗꯣꯔꯛꯑꯦ
ꯎꯝ ꯑꯩ ꯍꯧꯖꯤꯛ ꯅꯣꯡ ꯇꯥ ꯃꯇꯝ ꯑꯣꯏꯗꯥꯏꯅꯦ ꯁꯤꯂꯣꯡꯒꯤ
ꯇꯥꯏ ꯁꯤꯔꯣꯡꯗꯕꯨ ꯅꯣꯡ ꯇꯥ ꯃꯇꯝ ꯍꯥꯏꯕ ꯂꯩꯕ꯭ꯔꯥꯅꯦ
ꯑꯦ ꯂꯩꯇ꯭ꯔꯒꯁꯨ ꯐꯖꯅ ꯇꯥꯕ ꯃꯇꯝ ꯍꯥꯏꯕ ꯑꯃ ꯂꯩꯗꯅ
ꯎꯝ ꯍꯧꯖꯤꯛꯀꯥꯟ ꯒ꯭ꯌꯥꯟ ꯇꯥꯗꯦꯉꯣ ꯍꯣꯏ ꯍꯧꯖꯤꯛꯀꯥꯟ ꯒ꯭ꯌꯥꯟ ꯇꯗꯦ ꯑꯃꯨꯛ ꯐꯡ ꯀꯪꯆꯥ ꯁꯥꯔꯃꯅꯤꯅ ꯑꯩ ꯅꯣꯡ ꯋꯥ ꯆꯨꯔꯅꯤ ꯑꯃꯨꯛ
ꯑꯩ ꯅꯍꯥꯟꯋꯥꯏ ꯅꯨꯡꯉꯥꯏꯔꯤꯁꯤ ꯀꯃꯥꯏꯅ ꯇꯧꯒꯦꯗ ꯅꯣꯡ ꯆꯣꯠꯂꯒ ꯁ꯭ꯀꯨꯜꯒ ꯆꯠꯄꯗꯣ ꯅꯨꯡꯉꯥꯏ ꯑꯩꯗꯤ
ꯎꯝ ꯑꯗꯣ ꯍꯜꯂꯛꯄꯗꯣ ꯑꯃꯨꯛ
ꯑꯦ ꯅꯠꯇꯦ ꯆꯠꯈꯤꯕꯗꯤ ꯅꯨꯡꯉꯥꯏꯇꯦꯕꯀꯣ ꯆꯠꯈꯤꯕꯗꯤ ꯄꯛꯅꯁꯨ ꯇꯗꯦ ꯇꯗꯦ ꯅꯣꯡꯃꯈꯛ ꯄꯨꯝꯂꯨꯞ ꯂꯨꯞꯄ ꯆꯠꯈꯤꯕ ꯑꯃ ꯌꯥꯎꯏꯤ ꯀ꯭ꯂꯥꯁ ꯁꯤꯛꯁꯇꯔꯥ ꯀꯩꯅꯣꯝꯃ
ꯑ
ꯑꯗꯨꯃꯗꯤ ꯀꯩꯁꯨꯝ ꯑꯗꯨꯃꯗꯤ ꯑꯣꯖꯥ ꯃꯈꯩꯅꯁꯨ ꯌꯦꯡꯉ ꯅꯨꯡꯉꯥꯏꯇꯦ ꯃꯣꯏꯁꯤ ꯃꯣꯏ ꯔꯨꯃꯥꯟꯒ ꯄꯤꯔꯛꯇꯅ ꯀꯩꯅꯣꯝꯒ ꯇꯧꯈꯤꯒꯨꯝꯒ ꯇꯧ ꯇꯩꯊꯣꯛꯑꯣ ꯀꯥꯏꯅ ꯑꯗꯨꯝ ꯀꯪꯉꯤꯗ ꯑꯩꯈꯣꯏ ꯕꯣꯗꯤ ꯍꯤꯠ ꯀꯟꯕꯅꯤꯅ
ꯍꯤꯠꯀꯟꯕꯅꯤꯅ ꯑꯣ
ꯑꯗꯣ ꯍꯜꯂꯛꯄꯁꯤꯅꯤ ꯅꯨꯡꯉꯥꯏꯔꯤꯁꯤꯅ ꯅꯣꯡꯖ ꯐꯖꯟ ꯆꯣꯠꯍꯜꯂꯅꯤ ꯈꯣꯡꯉꯨꯞ ꯇꯩꯀꯩꯗꯩ ꯐꯟ ꯆꯣꯠꯍꯜꯂꯅꯤ
ꯑ
ꯅꯣꯡꯉꯥꯜꯂꯒ ꯈꯣꯡ ꯀꯩ ꯐꯧꯗꯣꯛꯑꯅꯤ ꯀꯪꯗ꯭ꯔꯦ ꯍꯏꯔ ꯆꯠꯇꯕꯤꯗꯣ
ꯀꯪꯗ꯭ꯔꯦ ꯍꯥꯏꯔ ꯆꯠꯇꯕꯤꯗꯣ ꯅꯣꯡꯉꯥꯜꯂꯒ
ꯑꯗꯨꯇꯁꯨ ꯑꯩꯗꯤ ꯑꯗꯨꯝ ꯆꯣꯠꯂ ꯑꯗꯨꯝ ꯂꯥꯛꯑꯁꯨ ꯅꯗꯤ ꯄꯥꯛꯅ ꯅꯗꯦ ꯅꯨꯡꯉꯥꯏꯌꯦꯕ
ꯑꯥ
ꯁꯤꯗꯗꯤ ꯅꯣꯡ ꯈꯤꯇꯪ ꯆꯣꯠꯄꯒ ꯑꯗꯨꯝ ꯅꯗꯣꯏ ꯈꯣꯠꯇꯣꯏ ꯇꯧꯏ ꯑꯗꯨꯗ ꯆꯣꯠꯄ ꯅꯣꯡꯁꯤꯗꯤ ꯍꯥꯏ ꯍꯥꯏ ꯁꯥꯇꯤꯟ ꯌꯥꯎꯔꯁꯨ ꯁꯥꯇꯤꯟ ꯈꯟꯗꯣꯛꯇꯕꯤ ꯂꯥꯛꯏꯅꯤ
ꯃꯥꯅꯦ ꯃꯥꯅꯦ ꯑ
ꯃꯇꯝꯗꯨꯏ ꯅꯣꯡꯒ ꯇꯣꯛꯈ꯭ꯔꯣꯅꯦ ꯑꯩꯅ ꯍꯨꯖꯤꯛ ꯍꯨꯖꯤꯛꯅꯦ ꯍꯥꯟꯅꯒꯤ ꯀꯩꯅꯣ ꯂꯩꯔꯝꯕꯗꯨꯒ ꯊꯤ ꯈꯦꯠꯅꯔꯦꯕ
ꯑ
ꯍꯥꯏꯗꯤ ꯍꯥꯟꯅꯗꯤ ꯏꯄꯥ ꯄ ꯀꯩꯅꯣ ꯇꯧꯔ ꯂꯩꯔꯝꯕꯅꯤꯅ ꯇꯤ ꯀꯦꯖꯤ ꯍꯥꯟꯅ ꯑꯩꯅ ꯇꯥꯔꯝꯕꯗꯣ ꯌꯥꯡꯈꯩ ꯌꯥꯝꯃꯕꯤꯗ ꯍꯣꯏ ꯌꯥꯡꯈꯩ ꯑꯗꯨꯃꯥꯏꯅ ꯇꯥꯏ ꯀꯣꯔꯣꯅ ꯃꯇꯨꯡ ꯑꯗꯨꯃꯥꯏ ꯂꯥꯛꯀꯟꯗꯗꯤ ꯌꯥꯡꯈꯩ ꯃꯉꯥ ꯑꯗꯨꯃꯥꯏꯅ ꯇꯥꯔꯝꯃꯦ
ꯎꯝ
ꯑꯗꯒꯤꯗꯤ ꯁꯨꯝ ꯇꯧꯔꯀꯥꯟꯗ ꯍꯧꯖꯤꯛꯁꯤ ꯁꯕꯦꯟꯇꯤ ꯐꯥꯏꯚ ꯁꯨꯃꯥꯏꯅ ꯂꯛꯑꯦꯕ
ꯏꯁ ꯑꯩꯉꯣꯟꯗꯒꯤ ꯇꯔꯥ ꯍꯦꯜꯂꯦꯅ ꯅꯪꯅ
ꯅꯪ ꯁꯤꯁꯇꯤ ꯐꯥꯏꯚ ꯈꯇꯥ ꯇꯕ꯭ꯔꯣ ꯍꯥꯏꯁꯦ
ꯁꯤꯛꯁꯇꯤ ꯐꯥꯏꯚ ꯅꯦ ꯏꯩ ꯇꯥꯏꯁꯦ
ꯅꯪ ꯌꯥꯝ ꯊꯤꯅ ꯁꯣꯜꯂꯤꯅ
ꯏꯤꯁ ꯊꯤ ꯁꯣꯜꯂꯦ ꯑꯩ ꯀꯥꯏ
ꯑꯗꯨꯗꯤ ꯑꯩꯅ ꯆꯣꯡꯈꯠꯂ ꯅꯪ ꯈꯠꯂꯒ ꯑꯝꯇꯪ
ꯎꯝ ꯐꯝꯗꯔꯗꯤ ꯕꯦꯔꯥ ꯇꯦꯛꯅꯤ ꯅꯥꯕ ꯀꯦꯖꯤ ꯁꯤꯛꯁꯇꯤ ꯐꯥꯏꯐꯇꯅꯦ ꯑꯩꯅꯥ ꯇꯥꯔꯤꯁꯦ ꯍꯧꯖꯤꯛ
ꯑꯗꯩ ꯍꯧꯖꯤꯛ ꯁꯤꯛꯁꯇꯤ ꯐꯥꯏꯐ ꯐꯥꯎ ꯑꯗꯨꯃꯥꯏꯅ ꯇꯥꯔ ꯂꯩꯔꯝꯃꯕꯅꯦ ꯑꯩꯁꯦ ꯄꯨꯔꯥ ꯀꯩꯅꯣ ꯑꯣꯏꯅ ꯆꯠꯂꯝꯃꯕꯅꯦ ꯁꯤꯛꯁꯇꯤ ꯐꯥꯏꯚꯇꯨ ꯐꯥꯎꯗ ꯑꯗꯨꯝ ꯌꯥꯝ ꯅꯣꯏꯔꯦ ꯈꯜꯂ ꯂꯩꯔꯝꯕꯅꯦꯕ ꯀꯃꯥꯏꯅ ꯇꯧꯔꯤꯅꯣ ꯈꯪꯗꯦ ꯁꯦꯚꯦꯟꯇꯤ ꯁꯠ ꯂꯥꯎ ꯂꯥꯟꯖꯟꯒꯤ
ꯍꯨꯝꯍꯨꯝꯍꯨꯝ
ꯇꯝ ꯇꯝ ꯁꯨꯝ ꯌꯧꯔꯛꯑ
ꯎꯝ
ꯀꯩꯅꯣꯅꯤꯗ ꯁꯦꯟꯆꯨꯔꯤ ꯌꯩꯔꯝꯗꯥꯏꯒꯤꯅꯤꯗ ꯑꯗꯨꯕꯨꯗꯤ
ꯎꯝ
ꯊꯛ ꯂꯥꯎꯅ ꯁꯦꯟꯆꯨꯔꯤ ꯁꯠ ꯂꯥꯎ ꯂꯥꯜꯂꯗꯤ ꯃꯤꯈꯩꯁꯦ ꯉꯛꯅꯔꯣꯏꯗ꯭ꯔꯣ
ꯃꯥꯅꯦ ꯃꯥꯅꯦ ꯍꯟꯗꯔꯦꯠ ꯇꯨ ꯐꯨꯖꯟꯂꯁꯤ ꯀꯩꯅꯣ
ꯎ ꯑꯗꯨ ꯐꯨꯔꯗꯤ ꯉꯣ ꯑꯁꯤꯖꯤꯛ ꯎ ꯈꯤꯇꯪ ꯀꯦꯖꯤ ꯈꯤꯇꯪ ꯍꯦꯟꯕꯁꯤꯐꯥꯎꯗ ꯁꯇꯦꯌꯔ ꯀꯥꯊꯣꯛ ꯀꯥꯁꯤꯟ ꯇꯧꯕꯗ ꯍꯨꯋꯥ ꯍꯨꯋꯥ ꯀꯥꯝꯃꯤꯁꯤꯗꯤ
ꯀꯥꯕꯁꯤꯗ ꯋꯥꯔꯤꯁꯤꯅꯗꯤ ꯑꯗꯨꯗꯤ ꯎꯝ
ꯈꯣꯏ ꯍꯦꯔꯣ ꯑꯃꯗꯨꯗꯤ ꯍꯟꯗ꯭ꯔꯦꯠ ꯌꯧꯗ꯭ꯔꯣꯝꯅꯤ
ꯑꯥ ꯑꯃꯗꯨꯔꯣ ꯈꯪꯗꯦꯅꯦ ꯗꯨ ꯄꯣꯛꯈꯥꯏꯗꯣꯔꯗꯥꯏꯅꯦ
ꯑꯗꯨꯗꯤ ꯃꯥꯗꯤ ꯍꯟꯗꯔ꯭ꯦꯗ ꯌꯧꯗ꯭ꯔꯣꯝꯃꯅꯤ ꯃꯥꯗꯤ ꯅꯪꯁꯨ ꯐꯨꯖꯤꯜꯂꯗꯕꯅꯤ ꯀꯩꯅꯣ ꯏꯁ ꯍꯟꯗꯔ꯭ꯦꯗ ꯌꯧꯍꯜꯂꯗꯕꯅꯤ ꯀꯩꯅꯣ
ꯑꯩ ꯑꯩ ꯌꯥꯗꯦꯍꯦ ꯃꯥꯗꯤ ꯈꯤꯇꯪ ꯋꯥꯡꯉꯨ ꯈꯤꯇꯪ ꯋꯥꯡꯉꯦ ꯑꯩꯗꯤ ꯋꯥꯡꯁꯨ ꯋꯥꯡꯗꯦ
ꯍꯤ ꯍꯦ ꯍꯦ
ꯐꯖꯗꯦꯕ
ꯈꯤꯜꯂꯒ ꯂꯩꯔꯝꯕꯗꯣ
ꯌꯦꯁ ꯈꯤꯟꯕꯩꯗꯤ ꯌꯥꯝ ꯀꯟ ꯈꯤꯟꯕ ꯅꯠꯇꯦꯍꯦ
ꯑꯥ
ꯎꯔꯤ
ꯀꯔꯤ
ꯈꯣꯡꯕꯤ ꯕꯥꯎꯗꯤ ꯎꯔꯤ ꯍꯥꯏꯕ
ꯀꯣꯏꯕꯨꯗꯤ ꯎꯔꯤꯕ ꯎꯝ ꯑꯩꯈꯣꯏ ꯁꯤꯗ ꯑꯉꯥꯡ ꯑꯃ ꯂꯩꯌꯦ ꯂꯈꯟ ꯑꯅ ꯑꯗꯨ ꯇꯥꯁꯤꯜꯂꯛꯀꯅꯤꯀꯣ
ꯍꯦ ꯅꯠꯇꯦ ꯅꯠꯇꯦ ꯑꯗꯨꯃꯥꯏꯅꯗꯤ ꯇꯧꯔꯣꯏ ꯑꯩ ꯍꯧꯖꯤꯛ ꯈꯪꯉꯦꯃꯤ ꯅꯪꯕꯣ ꯑꯁ
ꯑꯣ ꯅꯪ ꯊꯦꯡꯅꯧꯕ꯭ꯔꯣ
ꯎ ꯊꯦꯡꯅꯍꯧꯗꯦ ꯑꯩꯅ ꯅꯪ ꯍꯥꯏꯕꯁꯤ ꯅꯪ ꯏꯟꯗꯔꯦꯕ
ꯀꯔꯤꯅꯣ
ꯑꯣ ꯅꯪ ꯁꯤꯅꯤꯌꯦ ꯑꯗꯦ ꯑꯍ ꯊꯦꯡꯅꯗꯦ ꯊꯦꯡꯅꯗꯦ ꯃꯣꯏ ꯅꯍꯥꯟꯋꯥꯏ ꯑꯥ ꯆꯥꯛꯆꯥꯥꯕ ꯑꯃ ꯌꯥꯎꯒꯤꯒꯨꯝ ꯇꯧꯕꯅꯤ
ꯑꯣ
ꯑꯗꯨꯃꯥꯏ ꯇꯧꯔ ꯊꯦꯡꯅꯒꯤꯕꯅꯦ ꯑꯗꯨꯗ ꯑꯩ ꯍꯥꯏꯁꯦ ꯍꯧꯖꯤꯛꯇꯤ ꯑꯦ ꯀꯩꯅꯣ ꯁꯨꯃꯣ ꯑꯥ ꯈꯤꯇꯪ ꯑꯌꯨꯛ ꯈꯤꯇꯪꯒ ꯋꯥꯡꯉꯝꯃꯗꯤ ꯁꯨꯃꯣꯒ ꯊꯣꯛꯄ ꯌꯥꯅꯤ ꯁꯤꯒꯤ ꯂꯩ ꯐꯤꯕꯝꯁꯤꯗ ꯑꯁ ꯋꯥꯗꯤ ꯋꯥꯏꯌꯦ ꯑꯝꯔꯣꯝꯗ ꯅꯣꯏꯕꯁꯤ ꯑꯩ ꯅꯣꯏꯕꯒꯤ ꯆꯟꯅꯕꯝ ꯑꯝꯇ ꯂꯩꯇꯦꯕ ꯍꯧꯖꯤꯛꯁꯤ ꯀꯩ ꯍꯥꯏꯅꯤ ꯏꯁꯥꯁꯤ ꯃꯁꯜ ꯑꯝꯇ ꯌꯥꯎꯗ꯭ꯔꯦꯕ ꯐꯦꯠꯀꯤ ꯐꯦꯠ ꯉꯥꯛ ꯇꯉꯥꯏꯔꯦ ꯍꯥꯏꯗꯤ ꯍꯥꯟꯅꯗꯤ ꯁꯨꯝ ꯄꯥꯔ ꯈꯣꯠꯂ ꯇꯧꯔꯁꯨ ꯑꯗꯨꯝ ꯃꯁꯜꯃꯛ ꯌꯥꯎꯖꯗ꯭ꯔꯁꯨ ꯑꯗꯨꯝ ꯄꯥꯡꯒꯟꯗꯤ ꯂꯩꯌꯦꯖꯤꯗ
ꯎꯝ
ꯍꯥꯏꯗꯤ ꯄꯟꯖꯥꯕꯨ ꯁꯥꯟꯅꯔꯁꯨ ꯀꯩꯗꯧꯁꯨ ꯂꯣꯏ ꯉꯝꯃꯝꯃꯤꯗꯅ ꯍꯧꯖꯤꯛꯇꯤ ꯀꯩꯝ ꯉꯝꯗꯦ ꯍꯥꯏꯕ
ꯑꯣ
ꯍꯧꯖꯤꯛꯇꯤ ꯀꯩꯅꯣꯕꯣ ꯍꯥꯏꯗꯤ ꯏꯁꯥꯅꯁꯨ ꯁꯥꯖꯦꯟ ꯅꯨꯡꯖꯦꯟ ꯇꯧꯅꯗ꯭ꯔꯦ ꯍꯥꯟꯅꯗꯤ ꯑꯗꯨ ꯂꯩꯀꯥꯟꯗ ꯄꯪꯐꯨꯗ ꯐꯨ ꯅꯔ ꯀꯩ ꯇꯧꯔ ꯄꯪꯂꯩ ꯂꯩꯕꯅꯤ
ꯃꯥꯅꯦ ꯃꯥꯅꯦ ꯊꯤꯟꯅꯕ ꯀꯥꯎꯅꯕꯒ ꯇꯧꯕꯅꯤꯅ
ꯁꯤꯗꯗꯤ ꯊꯤꯟꯅꯕ ꯀꯥꯎꯅꯕ ꯅꯣꯡꯐꯧ ꯇꯧ ꯀꯨꯏꯔꯦ ꯀꯩꯅꯣ ꯇꯧꯗ꯭ꯔꯤꯁꯦ ꯑꯗ ꯏꯁ ꯅꯍꯥꯟ ꯅꯣꯡꯃ ꯐꯖꯗꯕ ꯑꯃ ꯂꯩꯌꯦ ꯋꯥꯔꯤ ꯑꯗꯨꯗꯤ ꯑꯗꯨꯗꯤ ꯀꯣꯟꯅ ꯑꯣꯏꯅ ꯂꯤꯔꯒꯦ ꯀꯩꯅꯣꯗꯣ ꯊꯦꯡꯅꯔꯝꯃꯦꯕ ꯃꯥ ꯈꯣꯏ ꯀꯨꯝꯕ ꯀꯔꯅꯗꯣ
ꯀꯅꯥ ꯀꯔꯝꯕꯀꯨꯝꯕ ꯀꯔꯅꯗꯤ
ꯑꯁ ꯀꯩꯅꯣꯗ ꯀꯨꯝꯕ ꯀꯔꯅꯥ ꯅꯪ ꯈꯪꯗ꯭ꯔꯣ ꯈꯣꯏ ꯍꯣꯁꯇꯦꯜꯒꯤ ꯅꯨꯃꯤꯠ ꯅꯤꯅꯤ ꯍꯨꯝꯅꯤ ꯑꯣ ꯍꯣ ꯍꯣ
ꯑꯣ
ꯎꯝ ꯅꯥꯔꯣ ꯏꯕꯣ ꯈꯤꯇꯪꯗ ꯉꯥꯏꯅꯕꯅꯤꯀꯣ ꯊꯦꯡ ꯑꯍꯥꯟꯕ ꯊꯦꯡ ꯑꯗꯨ ꯃꯥꯒ ꯑꯩꯒ ꯊꯦꯡꯅ ꯀꯨꯏꯔꯦꯕꯀꯣ
ꯑ
ꯅꯁꯨ ꯀꯨꯏꯔꯦ ꯑꯗꯨꯗ ꯅꯣꯡꯃꯈꯛ ꯊꯦꯡꯅꯕ ꯑꯩꯅ ꯑꯦ ꯁꯨꯃꯥꯏꯅ ꯇꯧꯋꯦ ꯑꯣ ꯀꯣꯟꯅ ꯁꯤ ꯋꯥꯔꯤꯁꯤꯗꯤ ꯂꯤꯔꯒꯦ ꯁꯤꯗ ꯂꯤꯕꯗꯤ ꯅꯨꯉꯥꯏꯇꯦ ꯐꯖꯗꯕ ꯋꯥꯔꯤ ꯈ ꯈ ꯌꯥꯎꯔꯅꯤꯕ ꯑꯗ ꯈꯪꯗꯦ ꯑꯣ ꯅꯣꯏ ꯍꯧꯖꯤꯛ ꯆꯥꯢꯁꯤ ꯍꯥꯟꯅꯒꯤ ꯗꯨꯃꯥꯏ ꯇꯧꯔꯤꯔꯣ ꯔꯨꯇꯤꯟꯁꯦ
ꯇꯧꯏ ꯇꯧꯢ ꯆꯞ ꯃꯥꯟꯅꯩ ꯆꯞ ꯃꯥꯟꯅꯩ
ꯀꯩ ꯁꯟꯗꯦꯅ ꯌꯦꯟ
ꯑꯗꯨꯗꯤ ꯑꯗꯨꯗꯤ ꯋꯪꯉꯤꯍꯦ
ꯀꯃꯥꯏꯅ
ꯁꯟꯗꯦꯗ ꯌꯦꯔꯨꯝ
ꯑꯥ
ꯃꯟꯗꯦꯗ ꯌꯦꯟ
ꯑ
ꯋꯥꯏꯅꯁꯇꯦ ꯌꯦꯟ
ꯋꯦꯅꯁꯗꯦ ꯌꯦꯟ
ꯑ
ꯉꯥ ꯌꯥꯥꯎꯗꯦ
ꯅꯗꯦ ꯑꯗꯨꯗꯤ ꯁꯤꯟꯗꯣꯏꯅꯤ ꯑꯗꯨꯗꯤ ꯑꯗꯨꯝ ꯁꯤꯟꯕꯅꯤꯍꯦ
ꯑꯣ ꯁꯟꯗꯦ ꯌꯦꯔꯨꯝ ꯃꯟꯗꯦ ꯉꯥ ꯋꯦꯗꯅꯦꯁꯗꯦ ꯉꯥ ꯐ꯭ꯔꯥꯏꯗꯦ ꯉꯥ ꯈꯣꯢ ꯄꯤꯕ ꯗꯨꯃꯥꯏ ꯄꯤꯕ꯭ꯔꯅꯦ
ꯑꯗꯨꯃꯥꯏ ꯄꯤꯒꯤꯗ꯭ꯔꯣ
ꯄꯤꯗꯦꯍꯦ
ꯍꯣꯏ ꯀ ꯄꯤꯒꯦ
ꯁꯟꯗꯦ ꯑꯃ ꯌꯦꯟ
ꯑ
ꯍꯞꯇꯥ ꯑꯃꯅ ꯑꯅꯤꯔꯛꯂ ꯀꯌꯥꯝ ꯄꯤꯗꯥꯏꯅꯦ
ꯑꯣ
ꯍꯞꯇꯥ ꯑꯝꯗ ꯑꯃꯨꯛꯇꯪꯂ ꯑꯅꯤꯔꯛꯂ ꯄꯤꯕꯅꯦ ꯑꯗꯨꯃꯥꯏ ꯇꯧꯒꯤꯒꯨꯝ ꯇꯧꯕꯅꯤ
ꯑꯣ
ꯅꯪ ꯏꯕꯥꯥꯅꯤ ꯑꯗꯨꯝ ꯂꯧꯕ ꯆꯠꯂꯤꯗꯨꯗꯤ ꯀꯌꯥꯔꯛꯄꯨ ꯂꯧ ꯆꯠꯇꯅ ꯍꯞꯇꯥ ꯑꯝꯗ
ꯏꯁ ꯏꯕꯨꯡꯉꯣ ꯑꯩꯗꯤ ꯆꯃꯟꯗꯅ ꯀꯥꯎꯕꯨ ꯀꯥꯎꯏ ꯅꯪ ꯅꯨꯡꯇꯤꯒꯤ ꯁꯨꯝ ꯍꯋꯥꯏ ꯆꯁꯤꯜꯂꯗꯤ ꯅꯪ ꯍꯥ ꯈꯣꯏꯒꯤ ꯑ ꯆ ꯈꯣꯏꯗꯤ ꯑꯈꯣꯏꯗꯤ ꯑꯗꯨꯝ ꯑꯈꯣꯏꯗꯤ ꯔꯨꯇꯤꯟ ꯑꯩ ꯏꯁꯥꯒꯤꯗꯤ ꯔꯨꯇꯤꯟ ꯑꯣꯏꯅ ꯂꯩꯔꯅꯤꯅ
ꯎꯝ ꯀꯩꯅꯣꯝꯃ ꯂꯩꯔꯁꯦ ꯍꯥꯏꯀꯣ ꯀꯀꯥꯗ ꯒꯔꯤ ꯁ꯭ꯀꯨꯇꯤ ꯑꯃ ꯂꯩꯔꯁꯦ ꯍꯥꯏꯌꯣ
ꯑꯥꯏꯁ ꯑꯗꯨꯗꯤ ꯀꯟꯅ ꯍꯥꯏꯔꯤꯕꯅꯦꯍꯦ
ꯑꯦꯂꯦꯛꯇ꯭ꯔꯤꯛ ꯁ꯭ꯀꯨꯇꯤ ꯑꯃ
ꯑꯩ ꯏꯁꯀꯨꯇꯤ ꯑꯃ ꯂꯩꯁꯦ ꯀꯟꯅ ꯍꯥꯏꯔꯤꯕꯅꯦ ꯏꯂꯦꯇ꯭ꯔꯤꯛ ꯅꯠꯇꯦꯍꯦ ꯏꯁꯀꯨꯇꯤ ꯑꯃ ꯂꯩꯖꯦ ꯀꯟꯅ ꯍꯥꯏꯔꯤꯝꯅꯦ
ꯏꯂꯦꯇ꯭ꯔꯤꯛꯒꯤꯗꯨ ꯂꯩꯌꯣ ꯍꯥꯏꯌꯣꯃꯤ
ꯍꯣꯏ ꯃꯦ ꯏꯂꯦꯇ꯭ꯔꯤꯛꯀꯤ ꯑꯣꯏꯔꯁꯨ ꯑꯃ ꯑꯣꯏꯔꯁꯨ ꯃꯥꯗꯤ ꯂꯩꯔꯁꯦ ꯂꯩꯔꯖꯅ ꯂꯩꯔꯕꯅꯦ ꯑꯩꯅ ꯗ꯭ꯔꯥꯏꯕꯤꯟ ꯂꯩꯇꯕꯩꯅꯦꯃꯤ
ꯆꯠꯂꯣ ꯍꯥꯏ ꯇꯥꯟꯊꯣꯛꯎ ꯌꯥꯗ꯭ꯔꯣ ꯑꯃ
ꯂꯨꯄꯥ ꯂꯤꯁꯤꯡ ꯑꯍꯨꯝꯅꯤ ꯀꯣ ꯂꯥꯡꯅꯨ
ꯑꯩ ꯄꯤꯔꯒꯦ ꯇꯥꯟꯊꯣꯛꯎꯔꯣ
ꯁꯤꯏꯁ ꯅꯩꯁꯟꯂꯦ ꯄꯤꯔꯣ ꯑꯇ ꯄꯤꯔꯣ ꯇꯥꯟꯊꯣꯛꯎꯒꯦ ꯄꯤꯔꯣ
ꯀꯥꯞꯄꯣ ꯍꯥꯏꯔꯣ ꯍꯧꯖꯤꯛ
ꯀꯥꯞꯁꯤꯂꯛꯑꯣ ꯑꯝꯇ ꯄꯩꯁꯥꯁꯨ ꯌꯥꯝ ꯄꯥꯏꯔꯗꯥꯏ ꯍꯧꯖꯤꯛ
ꯑꯦ ꯍꯦ ꯍꯦ ꯍꯦ ꯃꯤꯅ ꯇꯥꯔꯒ ꯌꯥꯝ ꯄꯥꯏꯕ ꯃꯥꯟꯒꯤꯅꯤ ꯑꯗꯨꯒꯨꯝꯕ ꯃꯦꯟꯃꯥꯟ ꯇꯥꯗꯕ
ꯁꯤꯡꯃꯪꯉꯥꯗ ꯀꯥꯞꯁꯤꯟꯂꯣ ꯑꯝꯇ
ꯑꯁ ꯁꯤ ꯐꯦꯟꯁꯤ ꯊꯨꯒꯥꯏꯒꯗ꯭ꯔꯥ ꯈꯪꯗꯦꯗ
ꯀꯩꯗ꯭ꯔꯣꯃꯣ
ꯍꯨꯝ ꯍꯝ ꯃ ꯁꯨꯝ ꯁꯥꯒꯠꯂꯛꯄꯒꯤ
ꯑꯣ ꯅꯨꯡꯁꯤꯠ ꯑꯁꯥꯕ ꯑꯣꯏꯅ ꯊꯣꯛꯂꯛꯑꯕ ꯖꯥꯠꯂꯣ
ꯈꯪꯗꯦ ꯅꯨꯡꯁꯤꯠ ꯅꯨꯡꯁꯥꯥꯁꯦ ꯌꯥꯝ ꯀꯟꯅ ꯁꯥꯕ ꯅꯠꯇꯦꯃꯤ ꯑꯣꯝ ꯆꯥꯡꯅꯔꯒ ꯇꯧꯕꯤꯗꯣ
ꯑꯥ
ꯂꯣꯏ ꯐꯦꯟꯁꯤꯁꯨ ꯑꯔꯣꯏꯕꯤꯗ ꯊꯥꯔꯤꯕꯅꯦ ꯍꯧꯖꯤꯛꯁꯦ
ꯑꯥ
ꯑꯗꯨꯝ ꯁꯥꯔ ꯂꯩꯕ ꯍꯥꯏꯇꯥꯔꯦ
ꯑꯣ
ꯑꯗꯨꯣ ꯁꯤꯂꯤꯡ ꯊꯥꯗꯕꯁꯨ ꯅꯠꯇꯦ ꯀꯩꯅꯣ ꯇꯧꯗꯕꯁꯨ ꯅꯠꯇꯦ ꯊꯣꯡꯅꯥꯎ ꯄꯥꯟꯗꯕꯁꯨ ꯅꯠꯇꯦ ꯂꯣꯏ ꯄꯥꯜꯂꯤ ꯁꯤꯂꯤꯡꯁꯨ ꯊꯥꯏ ꯀꯩꯅꯣꯁꯨ ꯇꯧꯋꯤ ꯑꯗꯒꯤ ꯗꯤꯟ ꯅꯨꯡ ꯌꯥꯎꯕ ꯍꯥꯏ ꯗꯨ ꯀꯩꯝ ꯗꯤꯟ ꯃꯅꯥꯃꯨꯛ ꯎꯗꯦ ꯍꯥꯏꯕ
ꯎꯝ
ꯁꯤꯕꯥꯎꯗ ꯁꯥꯔꯤ ꯃꯌꯥꯝꯁꯦ ꯎꯁ ꯗꯤꯟꯅꯒ ꯀꯣꯏꯁꯤꯜꯂꯒ ꯂꯩꯔꯝꯃꯗꯤ ꯕꯥ
ꯎꯝ ꯃꯥꯅꯦ ꯗꯤꯟ ꯁꯦꯒꯥꯏꯗꯣꯏꯅꯤ ꯑꯗꯨꯝ
ꯑꯩ ꯅꯥꯜꯂꯣꯏ ꯑꯩꯅ ꯔꯦꯟꯇ ꯂꯩꯔꯝꯃꯤ ꯃꯇꯝꯗꯗꯤ ꯗꯥꯏꯔꯦꯛ ꯗꯤꯟꯅꯦꯕ ꯅꯦꯝꯁꯨ ꯅꯦꯝꯃꯦꯕ
ꯎꯝ
ꯁꯤꯂꯤꯡ ꯊꯥꯏ ꯑꯗꯨꯒ ꯅꯥꯀꯟ ꯅꯥꯀꯟ ꯐꯖꯅ ꯄꯂꯥꯏꯕꯣꯔꯠꯗ ꯅꯇꯧꯕꯅꯤ ꯕ꯭ꯂꯥꯏꯕꯣꯔꯗꯁꯦ ꯌꯥꯝ ꯁꯥꯕꯅꯦꯕ
ꯑꯣ
ꯅꯨꯡꯁꯥ ꯌꯩꯔ ꯀꯥꯟꯗꯗꯤ
ꯃꯥꯅꯦ ꯃꯥꯅꯦ ꯁꯥꯖꯨ ꯁꯥꯕꯅꯦ ꯄ꯭ꯂꯥꯕꯣꯔꯠꯁꯨ ꯁꯥꯕꯅꯤ
ꯃꯨꯑꯣ
ꯀꯔꯤ
ꯑꯩ ꯔꯦꯟꯗ ꯌꯧꯔꯛꯑꯝ ꯃꯗꯥꯏꯅꯦ
ꯌꯧꯔꯛꯑꯃꯤ ꯀꯩꯅꯣ
ꯑꯗꯨꯅꯦꯃꯤ
ꯀꯔꯝꯕꯅꯣ
ꯀꯩꯅꯣ ꯀꯔꯝꯕꯅꯣ ꯍꯥꯏꯕꯣ
ꯑꯅꯤ ꯁꯨꯏ ꯀꯩꯅꯣ ꯅꯪꯒꯤ ꯔꯦꯟ ꯑꯅꯤ ꯁꯨꯏꯅꯤ ꯂꯥꯛꯑꯝꯃꯤꯁꯦ
ꯌꯦ
ꯑꯣ ꯂꯥꯛꯑꯝꯃꯦ ꯂꯥꯛꯑꯝꯃꯦ
ꯑꯗꯨꯗꯤ ꯁꯥꯕꯅꯦ ꯃꯥꯅꯦ ꯑꯣꯛꯇꯕ
ꯍꯦ ꯂꯥꯡꯅꯨ ꯁꯤꯗ ꯀꯣ ꯁꯤꯗ ꯂꯥꯡꯅꯨ
ꯀꯥꯟꯗꯦꯁꯦ ꯑꯥ ꯀꯔꯤ
ꯈꯣꯏ ꯑꯩꯈꯣꯏ ꯑꯩꯈꯣꯏꯃꯨꯛ ꯒ꯭ꯌꯥꯟ ꯑꯩꯃꯨꯛ ꯒ꯭ꯌꯥꯟ ꯇꯥꯕꯁꯤꯃꯨꯛ ꯂꯩꯕ
ꯑꯣ ꯂꯩꯇ꯭ꯔꯦ ꯅꯪꯅꯦ ꯄ꯭ꯔꯤꯊꯤꯕꯤꯗ ꯈ꯭ꯋꯥꯏ ꯒ꯭ꯌꯥꯟ ꯇꯥꯏꯁꯦ
ꯑꯈꯣꯏꯗꯤ ꯒ꯭ꯌꯥꯟ ꯇꯥꯕ ꯃꯤꯅꯤ ꯈꯣꯏꯗꯤ
ꯅꯪꯒ ꯒ꯭ꯌꯥꯟ ꯇꯥꯕ ꯆꯞ ꯃꯥꯟꯅꯅꯕ ꯏꯃꯥꯟꯅꯕ ꯑꯃ ꯁꯤꯗ ꯂꯩꯌꯦ
ꯎꯝ
ꯏꯃꯩ ꯃꯥ ꯑꯩ ꯑꯦ ꯑꯩ ꯀꯩꯝ ꯍꯥꯏꯔꯣꯏ ꯃꯥꯏ ꯃꯇꯥꯡꯗ ꯍꯌꯦꯡ ꯅꯣꯡꯃ ꯅꯕꯅꯤ ꯄꯨꯜꯍꯟꯒꯦ ꯑꯗꯨꯒ ꯅꯒꯨꯟ ꯏꯒꯨꯟ ꯈꯪꯅꯁꯦ ꯗꯨ ꯇꯧꯅꯔꯣ
ꯑꯣ ꯑꯣ ꯑꯣꯀꯦ ꯑꯣꯀꯦ
ꯅꯪꯅ ꯃꯇꯝ ꯑꯃ ꯇꯧꯔꯝꯕꯗꯣ
ꯎꯝ
ꯊꯤꯟ ꯁꯥꯟꯅ ꯃꯇꯝꯗꯣ
ꯑꯥ
ꯑꯗꯨꯗꯩ ꯍꯦꯟꯅ ꯁꯥꯊꯤꯕꯅꯦꯍꯦ
ꯑꯣ ꯑꯁ ꯑꯩꯗꯤ ꯑꯩꯗꯤ ꯑꯩꯗꯤ ꯍꯧꯖꯤꯛꯀꯥꯟ ꯀꯤꯖꯔꯦ ꯅꯥ
ꯎꯝ ꯎꯝ
ꯌꯥꯝ ꯀꯤꯕꯅꯦ ꯍꯧꯖꯤꯛ ꯑꯣꯏꯔꯤꯁꯦ ꯍꯧꯖꯤꯛ ꯐꯒꯤ ꯅꯠꯇꯦꯀꯣ
ꯍꯣꯏꯅꯦ ꯍꯣꯏꯅꯦ ꯍꯣꯏ ꯑꯗꯨ ꯀꯩꯅꯣ ꯇꯧꯗꯦ ꯀꯣꯜꯁꯨ ꯊꯝꯃꯒꯦ ꯍꯣꯔꯦꯟ ꯑꯃꯨꯛ ꯇꯧꯔꯛꯀꯦ
ꯍꯣ ꯍꯣ
ꯄꯥꯏꯔꯛꯎꯀꯣ
ꯎꯝ ꯍꯣꯏ
ꯎꯝ